ꯇꯔꯕ ꯑꯁ ꯅꯦꯋꯥꯛ ꯅꯨꯡꯉꯥꯏꯇꯦ ꯑꯥꯎ ꯑꯁ ꯑꯧ ꯇꯥꯕ꯭ꯔꯥ ꯇꯥꯔꯦ ꯇꯥꯔꯦ
ꯑ
ꯇꯔꯥ
ꯀꯥꯏ ꯇꯥꯏ ꯅꯪꯒꯤ ꯅꯦꯋꯥꯛꯁꯤꯗꯤ ꯂꯣꯏꯔꯦꯍꯦ
ꯅꯨꯡꯉꯥꯏꯔꯤꯕꯣ
ꯍꯥ
ꯅꯨꯡꯉꯥꯏ ꯅꯨꯡꯉꯥꯏꯔꯤꯔꯤꯕꯣ
ꯅꯨꯡꯉꯥꯏꯕꯗꯨ ꯍꯥꯏꯅꯤꯡꯉꯥꯏ ꯂꯩꯇ꯭ꯔꯦ
ꯀꯩ ꯀꯩ ꯆꯥꯛ ꯆꯥꯔꯤꯒꯦ
ꯑꯩ ꯀꯔꯤ ꯏꯟꯁꯥꯡꯂꯥ ꯑꯩꯅ ꯆꯥꯕꯗꯣ
ꯑꯁ ꯑꯩꯗꯤ ꯉꯁꯤꯗꯥ ꯆꯔꯦ
ꯑ ꯑꯩꯗꯤ ꯎꯝ ꯀꯔꯤ ꯃꯅꯥꯔꯥ ꯈꯪꯗ꯭ꯔꯦ ꯃꯃꯤꯡꯗꯣ
ꯁꯧꯒ꯭ꯔꯤ ꯑꯣꯏꯔꯝꯃꯨꯅꯤꯍꯦ ꯁꯧꯒ꯭ꯔꯤ ꯃꯅꯥꯔ ꯅꯍꯥꯣ ꯑꯩ ꯏꯃꯥꯟꯅꯕꯤ ꯑꯃꯒ ꯀꯣꯜ ꯇꯧꯕꯅꯦꯕ ꯑꯁ ꯅꯣꯛꯅꯤ ꯑꯃ ꯐꯥꯎꯕꯅꯦꯍꯦ ꯀꯔꯤꯅꯣ ꯅꯨꯡꯉꯔꯤꯕ ꯅꯨꯡꯉꯔꯤꯕ ꯍꯥꯏꯔꯒꯀꯣ
ꯑ
ꯅꯦꯔꯣꯛꯁꯨ ꯆꯞꯄ ꯑꯗꯨ ꯅꯨ ꯃꯤꯗꯨꯁꯨ ꯑꯁ
ꯑꯣ ꯑꯣ
ꯑꯁ ꯈꯨꯨꯅ ꯃ ꯁꯤꯡꯒꯤ ꯎ
ꯟꯕ ꯂꯩ ꯈꯨꯟꯗ ꯂꯩꯕꯁꯤꯡꯗꯤ ꯀꯔꯤ ꯍꯥꯏꯁꯤꯦ ꯁꯤꯔ
ꯍꯥꯏꯅꯤꯡꯉꯥꯏ ꯂꯩꯇ꯭ꯔꯦ ꯍꯥꯏꯅꯤꯡꯉꯥꯏ ꯂꯩꯇ꯭ꯔꯦ ꯅꯨꯡꯉꯥꯏꯃꯟꯕꯒꯤ
ꯑꯗꯅꯦꯕ ꯈꯨꯟꯒꯤ ꯈꯨꯟꯒꯤ ꯃꯍꯥꯎꯗꯣ ꯌꯥꯝ ꯍꯥꯎꯋꯦꯕ
ꯁꯤꯇꯤꯗ ꯂꯩꯕꯁꯤꯡꯗꯤꯀꯣ ꯁꯤꯇꯤꯗ ꯂꯩꯕꯁꯤꯡꯗꯤ ꯑꯥ ꯍꯥꯎ ꯇꯕꯗꯤ
ꯋꯥ ꯉꯥꯡ ꯃꯩꯌꯥꯚꯥꯏ ꯑꯦꯁ ꯀꯩꯅꯣ ꯐꯥꯒꯤ ꯇꯧꯕ ꯌꯥꯝ ꯐꯩꯍꯦ ꯅꯪꯁꯨ
ꯍꯣꯏ ꯍꯥꯏꯕ ꯇꯝꯕꯅꯤꯅ
ꯇꯥꯃꯣ ꯇꯥꯃꯣ ꯑꯁ ꯑꯩꯗꯤ ꯅꯣꯛꯒꯟꯕꯁꯤꯅꯀꯣ ꯌꯥꯗ꯭ꯔꯦꯍꯦ ꯅꯣꯛꯃꯟꯕꯒꯤ ꯑꯁ ꯏꯆꯦꯅ ꯁꯥꯎꯕꯅꯦ ꯑꯩꯕꯨ ꯑꯁ ꯁꯨꯃꯥꯏꯅ ꯅꯣꯛꯀꯅꯨ ꯐꯖꯗꯦ ꯀꯩꯅꯣ ꯅꯨꯡꯉꯥꯏꯇꯕ ꯅꯨꯡꯉꯥꯏꯇꯦ ꯍꯥꯏꯔꯒ ꯑꯩꯕꯨ ꯉꯥꯡꯕꯅꯤ
ꯑꯥ ꯑ
ꯑꯩꯁꯦꯁ ꯂꯒꯥꯟ ꯌꯥꯗ꯭ꯔꯦ ꯃꯤꯅ ꯁꯤꯦꯔꯤꯌꯁ ꯑꯣꯏꯅ ꯂꯧꯗ꯭ꯔꯦꯕ ꯑꯩꯕꯨ
ꯑꯣ
ꯑꯗꯨ ꯑꯗꯨ ꯀꯔꯤꯁꯨ ꯇꯧꯗ꯭ꯔꯁꯨ ꯑꯗꯨꯝ ꯅꯧꯔꯒ ꯂꯩꯔꯦ ꯍꯥꯏꯕꯗꯤ ꯏꯆꯦꯅ
ꯅ ꯀꯥꯟꯜꯂꯦꯗꯤ ꯀꯣ
ꯎꯝ
ꯅꯪꯒꯤ ꯎꯝ ꯃꯥꯏ ꯀꯔꯤ ꯍꯥꯁꯤꯔ ꯑ ꯅꯪꯒꯤ ꯏꯁꯀꯤꯟꯣ
ꯍꯅꯨꯕꯤ ꯉꯟꯅ ꯉꯟꯅ ꯑꯣꯟꯒꯅꯤ ꯍꯥꯏꯕꯗꯣ ꯑꯩ
ꯍꯣꯏ ꯑꯗꯨ ꯑꯗꯨꯅꯤ
ꯅꯪ ꯉꯥꯡꯅꯤꯡꯕꯗꯣ ꯑꯩ ꯂꯣꯏꯈꯔꯦ ꯑꯗꯨ ꯑꯣꯏꯔꯁꯨ ꯑꯁ ꯉꯝꯗꯦ ꯍꯦꯛ ꯈꯥꯡꯉ꯭ꯔꯒ ꯉꯝꯗꯦ ꯑꯩꯒꯤ ꯅꯦꯆꯔ ꯃꯥꯜꯂꯦ ꯑꯗꯣ
ꯑꯩꯁꯨꯅꯤꯅ ꯄꯪꯅꯣꯛ ꯅꯣꯣꯏꯗ
ꯅꯣꯡ ꯄꯕ ꯁꯥꯎꯅꯤꯌꯥꯥꯏ ꯂꯩ
ꯏ ꯊꯥꯟꯗ ꯂꯩꯔꯦ ꯁ ꯄꯪꯅ ꯎꯔꯉꯂ ꯏꯅꯤ
ꯌꯥꯔꯦ ꯂꯥꯡꯁꯨ ꯐꯩꯒꯤ ꯑꯃꯨꯛꯀ ꯉꯥꯡꯉꯅꯨꯍꯦ ꯐꯖꯗ꯭ꯔꯦ ꯑꯁꯦꯡꯕ ꯋꯥ ꯉꯥꯡꯉꯨꯍꯦ
ꯑꯁꯦꯡꯕꯅꯤ ꯃꯔꯛ ꯃꯔꯛꯇ ꯏꯊꯟꯗ ꯀꯔꯤ ꯀꯔꯤꯔꯥ ꯈꯜꯂꯒꯀꯣ ꯅꯣꯛꯅꯤꯡꯕꯗꯣ
ꯎꯝ ꯅꯪ ꯀꯥꯏꯩꯅꯣ ꯎ
ꯉꯥꯎꯕꯤꯔꯥ ꯍꯥꯏꯅ ꯈꯟꯕ ꯃꯥꯜꯂꯦ ꯃꯤ ꯑꯇꯣꯞꯄꯁꯤꯡꯗꯤ ꯃꯔꯥꯛ ꯃꯔꯥꯏ
ꯌꯥꯔꯦꯅ ꯐꯥꯒꯤ ꯇꯧꯔꯗꯣ ꯑꯩꯅ ꯍꯥꯏꯔꯒ ꯑꯩꯅ ꯍꯦꯟꯒꯅꯤꯗ ꯅꯪꯉꯣꯟꯗ ꯑ ꯅꯧ ꯄꯁꯤꯗꯤ ꯎꯄꯥꯏ ꯂꯩꯇꯦ
ꯑꯗꯨꯗꯤ ꯅꯪꯒꯤ ꯃꯤꯡ ꯑꯩꯅ ꯊꯣꯟꯕꯤꯔꯥ
ꯅꯈ ꯅ ꯍꯦ
ꯍꯣꯏꯅꯦꯅꯄꯩ ꯅꯄꯩ ꯀ ꯑꯣ ꯍꯥꯏ ꯁ꯭ꯀꯨꯜꯗ ꯀꯩ ꯀꯩ ꯀꯥꯏꯗ ꯇꯝꯕ꯭ꯔꯥ ꯏꯝꯐꯥꯜꯗ ꯇꯝꯕ꯭ꯔꯥ ꯇꯃꯦꯡꯂꯣꯡꯗ ꯇꯝꯕ꯭ꯔꯥ ꯅꯥꯒꯥꯂꯦꯟꯗ ꯇꯝꯕ꯭ꯔꯥ
ꯑꯁ ꯇꯃꯦꯡꯂ ꯇꯃꯅꯤ
ꯑꯣ ꯑ ꯅꯨꯡꯉꯥꯏꯔꯝꯅꯤꯀꯣ ꯍꯥꯏ ꯁ꯭ꯀꯨꯜꯗꯅ ꯅꯨꯡꯉꯥꯏꯕ ꯇꯝꯕ꯭ꯔ ꯁꯦꯟꯗꯔꯤ ꯁꯦꯀꯦꯟꯗꯔꯤꯗ ꯀꯥꯏꯅ ꯇꯝꯕ꯭ꯔꯥ
ꯁꯦꯀꯦꯟꯗꯔꯤꯔꯥ
ꯎꯝ ꯑ
ꯇꯃꯦꯡꯂꯣꯡꯗ ꯑꯩꯗꯤ ꯑꯗꯨꯝ ꯇꯝꯃꯦ ꯑꯩꯒꯤ ꯏꯅꯦ ꯂꯩꯕꯀꯣ ꯑꯗꯨꯗ ꯑꯗꯨꯒꯤ ꯏꯅꯦ ꯈꯣꯏꯗ ꯂꯩꯔꯒ ꯀ꯭ꯂꯥꯁ ꯐꯥꯏꯚ ꯀ꯭ꯂꯥꯁ ꯀ꯭ꯂꯥꯁ ꯁꯋꯥꯟꯗꯤꯗꯒꯤ ꯃꯦꯇ꯭ꯔꯤꯛ ꯐꯥꯎꯕꯀꯣ ꯑꯗꯨꯗ ꯇꯝꯕꯅꯦ꯫
ꯎꯝ ꯅꯨꯡꯉꯥꯏꯔꯝꯅꯤ꯫ ꯇꯃꯦꯡꯂꯣꯡꯅ ꯅꯨꯡꯉꯥꯏꯔꯝꯅꯤ ꯅꯪ ꯎꯝ꯫ ꯀꯩꯅꯣ ꯃꯣꯏ ꯄꯣꯂꯣ ꯒ꯭ꯔꯥꯎꯟꯖꯨ ꯂꯩ ꯑꯗꯨꯅꯤꯀꯣ꯫
ꯍꯥꯥ꯫
ꯄꯣꯂꯣ ꯒ꯭ꯔꯥꯎꯟꯖꯨ ꯒ꯭ꯔꯥꯎꯟ ꯑꯃ ꯆꯥꯎꯕ ꯂꯩꯕꯅꯦꯕ꯫ ꯑꯩꯗꯤ ꯑꯅꯤ ꯑꯍꯨꯝꯂꯛꯇꯤ ꯆꯠꯈ꯭ꯔꯦ ꯑꯗꯨꯕꯨ ꯒ꯭ꯌꯥꯟ ꯇꯥꯗ꯭ꯔꯤ ꯐꯖꯟꯅ ꯀꯣꯏꯗꯕꯒꯤ꯫
ꯅꯣꯡꯃ ꯄꯨꯨꯕꯤꯒꯦ ꯑꯩ꯫
ꯍꯣꯏ ꯅꯣꯡꯃ ꯄꯨꯕꯤꯌꯨꯀꯣ ꯅꯣꯏ ꯌꯨꯝ ꯅꯣꯏ ꯌꯨꯝꯗꯁꯨ꯫
ꯍꯣꯏ ꯄꯨꯕꯤꯒꯦ꯫
ꯎꯝ ꯆꯥꯔꯁꯤ ꯌꯥꯝꯕ ꯃꯥꯜꯂꯦꯀꯣ ꯇꯃꯦꯡꯂꯣꯡꯗ
ꯏꯁ ꯃꯁꯤꯡ ꯊꯤꯔꯁꯨ ꯑꯩꯁꯨ ꯊꯤꯐꯝ ꯈꯪꯗ꯭ꯔꯦ ꯀꯃꯥꯏꯅ ꯊꯤꯒꯗꯕꯅꯣ ꯈꯪꯗꯦ ꯑ ꯑꯗꯨ ꯑꯗꯥ ꯀꯦꯊꯂꯤꯛ ꯂꯩꯌꯦ ꯂꯩꯌꯦ꯫
ꯏꯌꯥꯝꯕꯗꯤ ꯀꯩꯅꯣ ꯕꯦꯞꯇꯤꯁꯅ ꯃꯥꯜꯂꯦꯕ꯫ ꯀꯣ ꯌꯥꯝꯗꯤ ꯕꯦꯞꯇꯤꯁ ꯑꯣꯏꯕ ꯃꯥꯜꯂꯦ
ꯑꯁ ꯑꯦꯝ ꯕꯤ ꯁꯤ ꯆꯔꯁꯁꯨ ꯐꯖꯩ ꯍꯥꯏꯕꯒꯤ ꯅ ꯅꯍꯥꯟꯗꯣ ꯀꯣꯏꯕ ꯆꯠꯁꯦ ꯍꯥꯏꯔꯒ ꯆꯠꯇ꯭ꯔꯦ ꯑꯩꯈꯣꯏꯗꯣ ꯑꯦꯝ ꯕꯤ ꯁꯤꯗ
ꯑꯣ꯫ ꯅꯨꯡꯉꯥꯏꯔꯝꯒꯅꯤꯅꯦ
ꯍꯣꯏ ꯆꯠꯇꯕꯒꯤ ꯑꯃꯨꯛ ꯅꯨꯡꯉꯥꯏꯇ꯭ꯔꯦ ꯍꯦ ꯌꯥꯝ ꯆꯥꯎꯕ꯭ꯔꯥꯅꯦ ꯑꯦꯝꯕꯤꯁꯤ ꯁꯤꯁꯨ ꯑꯦꯝꯕꯤꯁꯤꯗꯣ ꯇꯃꯦꯡꯂꯣꯡꯗ꯫
ꯑꯣ ꯑꯣ ꯆꯠꯇ꯭ꯔꯦ ꯍꯥꯏꯕ꯭ꯔꯥꯔ꯫
ꯑ ꯆꯇꯔꯤ ꯆꯠ ꯆꯠꯇ꯭ꯔꯦ ꯇꯣ ꯑꯣ꯫ ꯀꯔꯤꯅꯣ ꯌꯥꯝ ꯅꯛꯑꯒ
ꯎꯝ ꯃꯣꯏꯅ ꯎꯝ ꯁꯦꯝꯕ ꯀꯟꯁꯇ꯭ꯔꯛꯁꯟ ꯀꯣ
ꯑꯣ꯫
ꯍꯥꯎꯕ ꯃꯇꯝꯗꯗꯤ ꯌꯦꯡꯕꯤꯌꯦ ꯑꯗꯣ ꯐꯤꯅꯤꯁ ꯇꯧꯕꯗ ꯄꯣꯂꯥꯞ ꯂꯅꯨꯡꯣꯏꯕꯗꯣ ꯑꯩꯁꯨ ꯎꯍꯥꯎꯗ꯭ꯔꯦ ꯐ
ꯎꯝ ꯏꯕ ꯆꯂꯣ ꯍꯔ ꯃꯥꯠꯇ ꯀꯣꯏ ꯆꯠꯂꯣ ꯅꯨꯡꯉꯥꯏꯔꯝꯒꯅꯤꯅ ꯇꯃꯦꯡꯂꯣꯗꯁꯨ ꯌꯧꯔꯗꯤꯀꯣ ꯂꯝꯕꯤꯗꯗꯤ ꯈꯪꯗꯦ ꯂꯝꯕꯤꯗꯗꯤ ꯑꯩꯗꯤ ꯑꯣꯛꯅꯤꯡꯕꯗꯣ ꯀꯩꯅꯣ ꯒꯥꯔꯤꯗ ꯐꯝꯕ ꯅꯨꯡꯉꯥꯏꯇꯕ ꯑꯗꯣ ꯑꯗꯨꯒꯨꯝꯕꯗꯣ ꯇꯧꯋꯦ ꯑꯩꯗꯤ ꯑꯁ ꯅꯨꯡꯉꯥꯏꯇꯦ ꯍꯤꯗꯥꯛ ꯆꯥꯗ꯭ꯔꯗꯤ ꯌꯥꯗꯕꯅꯤ ꯑꯩ ꯌꯦ ꯃꯅꯨꯡꯉꯥꯏꯗꯅ
ꯃꯦꯡꯂꯗꯨꯁꯨ ꯃꯔꯔꯥ
ꯎꯝ ꯍꯣꯏ ꯔꯗꯤ ꯈꯔ ꯇꯥꯡꯈ꯭ꯔꯦꯀꯣ
ꯎꯝ
ꯑꯁ ꯚꯔꯥꯒꯤ ꯋꯥꯁꯤꯗꯤ ꯅꯣꯏꯗꯤ ꯒꯥꯔꯤ ꯂꯩꯅ ꯀꯥꯔꯁꯨ ꯂꯩꯅ
ꯑ ꯗ꯭ꯔꯥꯏ ꯕꯅꯁ ꯅꯤꯡ꯭ꯔꯗꯤ
ꯗ꯭ꯔꯥꯏꯕꯔ ꯇ ꯀꯔꯤ ꯀꯩꯅꯣ ꯀꯩꯅꯣ ꯑꯣꯛꯁꯥ ꯑꯣꯛꯁꯥ ꯆꯥꯍꯜꯂꯣ ꯑꯣꯛꯁꯥ ꯄꯤꯔꯒꯦ ꯆꯠꯁꯦꯂꯑꯣ ꯍꯥꯏꯔꯒ ꯑꯣꯛꯁꯥꯒ ꯀꯔꯤ ꯀꯔꯤꯅꯣ ꯑꯍꯥꯎ ꯑꯍꯥꯎꯕ ꯄꯤꯖꯧ ꯑꯗꯨꯒ ꯆꯠꯂ ꯁꯤ ꯑꯣ
ꯑꯣꯛꯁꯥ ꯆꯥꯗꯕꯅꯤ ꯃꯥꯗꯤ
ꯀꯔꯤ ꯆꯥꯕ ꯆꯤꯀꯟ ꯆꯕ꯭ꯔꯥ
ꯇꯕ ꯆꯥꯏ ꯑꯗꯨꯕꯨ ꯀꯥꯏꯅꯣ ꯎꯝ ꯐꯦꯠ ꯠꯇꯣ
ꯑꯣ
ꯑꯗꯨ ꯆꯔꯗꯅꯤ
ꯃꯤ ꯅꯨꯄꯥꯁꯤꯡꯗ ꯑꯌꯥꯝꯕ ꯑꯣꯛꯁꯥ ꯌꯥꯝ ꯆꯥꯅꯩꯅ ꯀꯩꯗꯧꯕꯔ
ꯑ ꯀꯔꯤꯅꯣ ꯂꯩ ꯂꯩ ꯑꯃ ꯂꯩꯌꯦꯕ ꯑꯩꯈꯣꯏꯒꯤ ꯎ ꯒ꯭ꯔꯥꯎꯟꯗ ꯑꯗꯣ ꯀꯩꯅꯣ ꯂꯩ
ꯅꯨꯡꯉꯥꯏꯥꯏ
ꯅꯣꯏ ꯅꯣꯏ ꯇꯥꯎꯕꯨꯗ
ꯑꯣ ꯑꯣ ꯑꯣ ꯈꯪꯉꯦ ꯈꯪꯉꯦ ꯑꯩꯗꯣ ꯃꯃꯡ ꯀꯥꯎꯔꯦ ꯑꯗꯣ
ꯀꯤ ꯃꯟꯕꯒꯤ ꯑꯗꯨꯃꯤꯡꯁꯨ ꯀꯥꯎꯔꯦ ꯑꯩ
ꯍ
ꯑꯩꯅ ꯃꯥ ꯃꯅꯥꯛꯇ ꯐꯝꯔꯒ ꯑꯩ
ꯎꯝ
ꯂꯩꯕꯗꯣ ꯃꯥꯒꯤ ꯃꯦꯊꯨ ꯄꯣ ꯆꯥꯎ ꯆꯥꯎꯔꯒꯣ ꯀꯣ ꯍ
ꯒ꯭ꯔꯤꯟ ꯑꯣꯏꯕꯗꯣ ꯑꯣ ꯑꯁ ꯇꯂꯦ ꯑꯗꯨꯣ ꯀꯗ ꯎ
ꯀꯩꯅꯣ ꯅꯪ ꯃꯄꯥꯟ ꯊꯣꯛꯑꯒ ꯇꯧꯕ꯭ꯔꯥ ꯌꯨꯝꯗꯔ ꯔꯨꯝꯗꯔ
ꯃꯄꯥꯥꯟ ꯍꯔ ꯋꯥꯗ ꯏꯒꯤꯅꯦ
ꯔꯨꯝꯗ ꯅꯠ ꯅꯨꯡꯉꯥꯏꯇꯕ꯭ꯔꯥ
ꯅꯨꯡꯉꯥꯏꯗ
ꯎ
ꯈꯔ ꯑꯗꯨ ꯁꯥꯏꯌꯦꯕ ꯔꯨꯝꯗꯗꯤꯀꯣ
ꯑꯣ ꯁꯗ ꯁꯕꯗꯤ ꯍ ꯑꯩ ꯐꯦꯟ ꯎ ꯉ ꯂꯩ ꯏꯅꯦ ꯑꯩꯈꯣꯏꯁꯨ ꯌꯥꯝ ꯁꯥꯏꯌꯦꯦ
ꯎꯝ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
ꯐꯦꯟ ꯑꯣꯡꯉꯨꯁꯨ ꯀꯣꯛ ꯈꯔ ꯆꯤꯛꯄ ꯑꯃ ꯐꯥꯎꯋꯤ ꯍ ꯍꯣ ꯍꯒꯅꯤꯕ
ꯅꯣꯏꯗ ꯏꯁꯇꯦꯟ ꯐꯦꯟꯒꯥ ꯅꯠꯇ꯭ꯔꯒ ꯁꯦꯂꯤꯡꯒꯥ
ꯄꯦꯟ ꯐꯦꯟꯁꯤ ꯂꯩ
ꯑꯩꯗꯤ ꯆꯦꯟ ꯐꯦꯟꯗꯣ ꯄꯥꯏꯗꯦ ꯁꯦꯂꯤꯡꯗꯣ ꯑꯩꯗꯤ ꯀꯣꯛ ꯆꯤꯛꯇꯦ ꯁꯦꯂꯤꯡꯗꯣ ꯑꯣꯏꯅ ꯇ꯭ꯔꯥꯏ ꯇꯧꯋꯣ
ꯍ
ꯁ ꯁꯦꯂꯤꯡꯗꯁꯨ ꯑꯗꯨꯝ ꯆꯤꯛ ꯄꯨ꯭ꯔꯣ ꯑꯣꯛꯗꯣ
ꯁꯤꯂꯤꯒ ꯑꯥ ꯀꯟꯅ ꯇꯧꯔꯗꯤꯀꯣ ꯆꯦꯛꯑꯦ
ꯑꯣ ꯑꯩꯗꯤ ꯀꯔꯤꯁꯨ ꯇꯧꯗꯕꯅꯤꯅ ꯍꯣꯏ ꯃꯤ ꯃꯁꯥ ꯃꯁꯥꯒꯤ ꯂꯩꯕꯅꯦꯕ
ꯎꯝ ꯑꯗꯣ
ꯎꯝꯅꯦ
ꯍꯣꯔꯦꯟ ꯑꯃꯨꯛ ꯑꯩ ꯇꯧꯔꯛꯑꯀꯦ
ꯑ ꯍꯣꯏ ꯑ ꯍꯣꯏ ꯍꯣꯏ ꯎ